ꯑ
ꯇꯕ꯭ꯔꯣ
ꯍꯌꯦ
ꯍꯧꯖꯤꯛꯇꯤ ꯌꯥꯔꯕ ꯃꯥꯜꯂꯦ
ꯅ ꯨꯖꯨꯅꯦꯌꯥ ꯍꯥꯏꯕꯗ ꯑ
ꯅꯚꯅꯤꯁꯨ ꯑꯁꯨꯃꯥꯏꯅ ꯁꯥꯟꯅꯔꯣ ꯍꯥꯏꯕꯅꯦ
ꯅꯪꯒꯤ ꯅꯝ ꯅꯃꯥ ꯅꯕꯤꯔꯥ
ꯑ
ꯍꯥꯥ
ꯑꯩ ꯃꯉ ꯑꯧ ꯑꯧ ꯍꯣꯏ ꯑꯩꯒꯤ ꯏꯃꯥꯟꯅꯕꯤ ꯃꯉꯣꯟꯗꯁꯨ ꯍꯥꯏꯈ꯭ꯔꯕꯅꯦ ꯍꯥꯏꯕꯗꯤ ꯑꯩꯈꯣꯏꯗꯣ ꯑꯗꯨ ꯑꯗꯨꯣ ꯎꯝ ꯎꯝ ꯄꯪꯁꯥꯗ ꯁꯥꯅꯔꯣꯕꯅꯕꯅꯤꯁꯨ
ꯑꯁ ꯑꯩ ꯃꯥꯕꯨꯁꯣ ꯈꯪꯗꯦꯅ
ꯑꯗꯨ ꯃꯤ ꯈꯪꯅꯗꯕ ꯉꯥꯛꯇꯅꯤ ꯁꯅꯥꯅ ꯂꯩꯔꯤꯁꯦ ꯒ꯭ꯔꯨꯞꯇꯁꯨ ꯍꯧꯖꯤꯛ ꯇꯧꯕꯗꯨ
ꯀꯔꯤ ꯁꯪꯗꯕꯗꯣ ꯀꯔꯝꯃ ꯍꯥꯏꯅ ꯁꯥꯟꯅꯗꯣꯏꯅꯣ
ꯀꯩꯗꯧꯔꯤꯅꯣ ꯅꯪꯗꯤ ꯀꯔꯤ ꯊꯕꯛ ꯇꯧꯕ꯭ꯔꯣꯒꯨꯝꯕ ꯑꯗꯨꯝ ꯍꯍꯥꯡ ꯁꯤꯜꯂꯣꯅ
ꯂ ꯅꯔꯤꯗꯣ ꯌꯦꯅꯕ ꯌꯥ ꯄꯜ ꯂꯦ ꯍꯇ ꯀꯝꯕꯔ ꯀ
ꯑꯩ ꯑꯥꯗ ꯂꯩꯔꯝꯃꯗꯤ ꯉꯍꯥꯛ ꯊꯥꯗꯣꯏꯕ ꯑꯗꯣ ꯅꯝꯕꯔꯗꯣ ꯇꯣꯉꯥꯟ ꯇꯣꯉꯥꯟ ꯇꯧꯔꯒ ꯑꯩꯅ ꯉꯥꯡꯅꯕꯤꯕ ꯌꯥꯕꯅꯦꯕ ꯑꯗꯨ ꯍꯣꯏꯗ
ꯄ ꯂꯏꯗꯔꯤꯕ
ꯍꯥꯏꯥꯏꯁꯦ
ꯈꯗ꯭ꯔꯦꯗ
ꯑꯗꯨꯗ꯭ꯔꯦ ꯅ ꯂꯥꯛꯀꯗꯒꯗꯣ ꯂ ꯂꯩ ꯀꯔꯝ ꯆꯗ ꯗꯥꯛꯇꯔꯅ ꯍ ꯑꯣ ꯇꯔꯕ꯭ꯔ
ꯗꯦꯟ ꯑꯅꯤꯗ꯫
ꯀꯟꯐꯥꯝ꯫
ꯑꯧ꯫ ꯀꯣꯟꯐꯥꯝ ꯇꯧꯔꯦꯅꯦꯁꯤꯗꯤ꯫
ꯐꯔꯦ ꯐꯔꯦ ꯖꯨꯂꯥꯢ꯫ ꯗꯦꯠ ꯋꯥꯟ ꯗꯦꯠ ꯇꯨ꯫
ꯍꯥꯥ꯫
ꯖꯨꯂꯥꯏ ꯗꯦꯠ ꯇꯨ꯫
ꯎꯝ꯫
ꯎꯝ
ꯍꯣꯏ ꯑꯗꯨꯒ ꯐ꯭ꯔꯥꯏꯗꯦ ꯁꯇꯔꯗꯦ ꯁꯟꯗꯦ ꯁꯤ ꯑꯍꯨꯝꯁꯦ ꯍꯜꯂꯛꯑꯒ ꯄꯣꯊꯥꯒꯅꯤ ꯇꯨꯝꯃꯅꯤ꯫ ꯃꯟꯗꯦ ꯊꯣꯛꯑꯒ꯫ ꯐꯖꯅ ꯀ꯭ꯂꯥꯁ ꯆꯠꯄ ꯍꯧꯔꯅꯤ ꯑꯁ ꯅꯣꯏꯗꯤ ꯅꯨꯡꯉꯥꯏꯔꯦꯀꯣ ꯀ꯭ꯂꯥꯁ ꯍꯥꯏꯕꯁꯦ ꯄꯨꯟꯁꯤꯒꯤ ꯑꯃꯨꯛꯀ ꯆꯠꯄ ꯐꯪꯉꯔꯣꯏ꯫
ꯀꯦꯅꯣ ꯋꯥ ꯋꯥꯗꯣꯏꯅꯦ ꯑꯩꯈꯣꯏꯁꯨ꯫
ꯄꯨꯟꯁꯤꯁꯦ ꯅꯨꯡꯉꯥꯏꯌꯦꯕ ꯍꯥꯎꯔ ꯇꯧꯔꯦꯅꯣꯏꯗꯤ꯫ ꯑꯦꯛꯖꯝ ꯇꯦꯟ ꯁꯟ ꯁꯇ꯭ꯔꯦꯁ ꯀꯔꯤꯁꯨ ꯂꯩꯏꯔꯔꯣꯏ ꯑꯃꯨꯛ
ꯑꯦ ꯋꯥꯔ ꯋꯥꯗꯣ ꯅꯪ ꯐꯥꯒꯤ ꯅꯠꯇꯦ꯫
ꯀꯔꯤ꯫
ꯋꯥꯔ꯭ꯗ ꯄ꯭ꯂꯣꯠ ꯂꯩꯒꯗꯥꯕꯗꯣ꯫
ꯎꯝ꯫
ꯐꯥꯒꯤ ꯅꯠꯇꯦꯕ ꯑꯗꯣ ꯑꯗꯨꯁꯤꯡꯗꯣ꯫
ꯎꯝ ꯍꯪꯗ꯭ꯔꯦ꯫ ꯉꯁꯤꯗꯤ ꯀꯔꯤꯁꯨ ꯇꯥꯎꯄꯤꯗꯨꯝ ꯂꯩꯔꯕ꯭ꯔꯣ꯫ ꯍꯥꯂꯣ ꯆꯤꯡ꯫